ꯍꯜꯂꯣ
ꯀꯩꯗꯧꯔꯒꯦ ꯍꯧꯖꯤꯛꯗꯤ
ꯀꯤꯁꯨ ꯇꯧꯇꯦꯌꯦ
ꯑꯦꯛꯁꯔꯁꯥꯏꯁ
ꯀꯔꯤꯒꯤꯅꯣ
ꯅꯁꯥ ꯐꯥꯟ ꯑꯦꯛꯁꯔꯁꯥꯏꯁ ꯈꯔ ꯇꯧꯔꯣꯍꯦ ꯁꯨꯝ ꯁꯨꯝ ꯀꯥꯗ ꯑꯗꯨꯝ ꯂꯩꯕ ꯇꯟꯗ꯭ꯔꯣ
ꯇꯟꯗꯦ ꯅꯨꯡꯉꯥꯏ ꯅꯪ ꯑꯩꯕꯨ ꯀꯔꯤꯒꯦ ꯑꯦꯛꯁꯔꯁꯥꯏꯁ ꯇꯧ ꯍꯥꯏꯕ
ꯈꯨꯅꯣꯛ ꯁꯤꯗꯤ ꯅꯩꯔꯦ
ꯁꯨꯝ ꯋꯥꯔꯤꯒꯤꯀꯣ
ꯎꯝ ꯅꯪ ꯆꯍꯤ ꯀꯌꯥ ꯁꯨꯔꯒꯦ
ꯍꯥꯏꯗꯤ
ꯀꯌꯥ ꯑꯣꯏꯔꯕ꯭ꯔꯥ ꯑꯩꯁꯦ ꯇꯨ ꯑꯦꯠ ꯇ꯭ꯋꯦꯟꯇꯤ ꯑꯦꯠ ꯑꯣꯏꯔꯦ
ꯁꯦꯁ ꯑꯩꯗꯤ ꯀꯌꯥ ꯃꯥꯟꯒꯦ
ꯑꯁ ꯑꯩ ꯈꯥꯡꯕ꯭ꯔꯥꯅꯦ
ꯒꯦꯁ ꯇꯧꯒ꯭ꯔꯕꯗꯤ ꯀꯩꯅꯣ ꯑꯦ
ꯅꯪꯁꯦ ꯄꯤ ꯍꯩꯁ ꯗꯤ ꯀꯥꯔꯗꯤ
ꯎꯝ
ꯑꯗꯨꯝ ꯑꯩꯈꯣꯏꯒꯤ ꯆꯥꯡꯗ ꯂꯩꯔꯝꯅꯤꯗ
ꯏꯃꯥ ꯇ꯭ꯋꯦꯟꯇꯤ ꯐꯣꯔ
ꯇ꯭ꯋꯦꯟꯇꯤ ꯐꯣꯔ ꯅꯍꯥ ꯄꯨꯔ ꯅꯍꯥ ꯑꯣꯏꯔꯤ
ꯃꯥꯅꯦ
ꯒ꯭ꯌꯥꯟ ꯇꯥꯎ
ꯒ꯭ꯌꯥꯟ
ꯒ꯭ꯌꯥꯟ ꯇꯥꯅ ꯂꯩꯌꯨꯀꯣ ꯂꯝꯍꯦꯜꯂꯛꯀꯅꯨ ꯅꯌꯝꯕꯅ ꯐꯨꯗꯦꯔꯀꯅꯤ
ꯎꯝ ꯅꯌꯥꯝꯕ ꯍꯥꯏꯒꯗꯕ ꯅꯠꯇꯦ ꯅꯥꯕꯨꯡ ꯍꯥꯏꯒꯗꯕ
ꯅꯥꯕꯨꯡ ꯑꯗꯨꯃꯥꯏꯅ ꯇꯥꯛꯕ ꯌꯥꯗ꯭ꯔꯥ ꯅꯪ ꯁꯨ
ꯑꯩꯁꯤ ꯇꯥꯛꯏꯁꯤꯗꯤ ꯀꯩꯅꯣ ꯍꯪꯉꯣ ꯅꯪ ꯑꯩꯉꯣꯟꯗ ꯈꯪꯅꯤꯡꯕ ꯑꯦꯚ꯭ꯔꯤꯊꯤꯡ ꯑꯩ ꯍꯥꯏꯔꯛꯀꯅꯤ
ꯆꯨꯝꯃꯤꯅꯦ ꯑꯩ ꯌꯥꯝ ꯂꯥꯏꯕꯛ ꯐꯔꯦꯅꯦ ꯅꯪ ꯊꯦꯡꯅꯔꯁꯦ
ꯃꯥꯅꯦ
ꯍꯌꯦꯡ ꯃꯣꯏꯁꯨ ꯑꯗꯨꯝ ꯏꯁꯣꯔꯅ ꯁꯥꯟꯕꯤꯔꯗꯤ
ꯀꯩꯗꯧꯔꯕ ꯀꯩꯗꯧꯔꯕ
ꯏꯁꯣꯔꯅ ꯆꯥꯟꯕꯤꯔꯗꯤ ꯏꯃꯨꯡ ꯃꯅꯨꯡ ꯑꯗꯨꯝ ꯄꯥꯟꯕꯁꯨ ꯌꯥꯏ ꯀꯔꯤꯅꯣ ꯑꯁ
ꯋꯥꯊꯤꯗꯣ
ꯃꯥꯅꯤ ꯃꯥꯅꯤ ꯃꯥꯅꯤ ꯅꯠꯇ꯭ꯔꯥ
ꯃꯥꯅꯤ ꯃꯥꯅꯤ
ꯏꯝꯐꯥꯜꯗ ꯂꯩꯔꯝꯗ꯭ꯔꯣ ꯍꯥꯟꯅ
ꯑꯁ ꯑꯩꯅꯤꯅꯦ ꯍꯥꯟꯅ ꯂꯩꯔꯤꯁꯦ
ꯑꯗꯨꯅꯦꯕ ꯂꯩꯔꯝꯒꯅꯤꯕ
ꯇꯦꯔꯥꯗ ꯂꯩ ꯆꯤꯡꯃꯩꯔꯣꯡꯗ ꯂꯩ
ꯎꯝ
ꯏꯝꯐꯥꯜꯗ ꯂꯩꯕ ꯅꯨꯡꯉꯥꯏ ꯕꯅꯤꯗ ꯆꯥꯛ ꯏꯟꯁꯥꯡ ꯌꯦꯟꯁꯥꯡꯁꯨ ꯑꯩꯈꯣꯏꯅ ꯄꯥꯝꯕ ꯆꯥꯕ ꯐꯪꯂꯦ ꯁꯤꯗꯤ ꯐꯪꯗꯦ
ꯀꯗꯥꯏꯗ ꯂꯩ ꯍꯥꯏꯕ ꯍꯧꯖꯤꯛ
ꯀꯣꯟꯅ ꯍꯥꯏꯅꯤꯗ
ꯑꯣꯀꯦ ꯀꯩ ꯑ ꯉꯥꯅꯨꯗꯣ ꯀꯃꯥꯏ ꯊꯣꯡꯒꯦ ꯅꯣꯏ ꯑꯗꯨꯗ ꯊꯣꯡꯕꯗꯣ
ꯉꯥꯅꯨ ꯊꯣꯡꯕꯁꯦ ꯐꯖꯅ ꯗ꯭ꯔꯦꯁ ꯇꯧꯊꯣꯡꯑꯗꯅ ꯃꯇꯝꯨ ꯀꯛꯀꯦ ꯃꯇꯝꯨ ꯀꯛꯂꯗ ꯗ꯭ꯔꯦꯁ ꯇꯧꯁꯜꯂꯦꯀꯣ ꯐꯖꯅ ꯑꯗꯨꯒ ꯀꯔꯤꯅꯣ ꯉꯧꯔꯅꯤ
ꯎꯝ
ꯑꯗꯨꯒ ꯐ꯭ꯔꯥꯏ ꯐꯖꯅ ꯇꯧꯔꯒ ꯐꯖꯅ ꯀꯪꯍꯜꯂꯒ ꯆꯥꯕ ꯃꯍꯤ ꯈꯤꯇꯪ ꯃꯍꯤ ꯈꯤꯇꯪ ꯍꯥꯥꯞꯔꯒ ꯑꯗꯨ ꯐꯖꯅ ꯀꯪꯍꯟꯗꯣꯏꯕ ꯅꯣꯏꯗꯤ ꯀꯃꯥꯏꯅ ꯊꯣꯡꯕ꯭ꯔꯣ
ꯑꯩꯈꯣꯏꯁꯨ ꯑꯩꯈꯣꯏꯗꯤ ꯌꯥꯝꯅ ꯄꯤꯁꯇꯣ ꯌꯥꯝ ꯄꯤꯛꯑꯦꯕꯀꯣ ꯄꯤꯛꯑꯒꯅ ꯍꯦꯟꯅ ꯍꯥꯎꯕ ꯍꯦꯜꯂꯦꯕ ꯃꯥꯏ ꯃꯅꯨꯡꯗ ꯑꯃ ꯊꯨꯝꯃꯣꯔꯣꯛ ꯆꯪꯕꯗꯣ ꯈꯪꯉꯤꯗꯅ ꯑꯗꯨꯒ ꯐꯖꯟ ꯅ ꯉꯧꯔꯅꯤ ꯃꯍꯤ ꯍꯥꯞꯇꯕꯤꯗ ꯊꯥꯎ ꯈꯔ ꯌꯥꯝꯅ ꯑꯗꯨꯝ ꯊꯣꯡꯉꯦ ꯑꯩꯈꯣꯏꯒꯤ ꯊꯥꯎꯁꯦ ꯍꯥꯏꯗꯤ ꯃꯥꯒꯤ ꯄ꯭ꯔꯣꯄꯣꯁꯟꯗꯣ ꯑꯗꯨ ꯆꯥꯟꯅꯕꯗꯣ ꯍꯥꯏꯗꯤ ꯃꯉꯣꯟꯗ ꯍꯦꯟꯅ ꯍꯦꯟꯅꯀꯣ
ꯑꯆꯥ ꯆꯥ
ꯊꯣꯡꯉꯦ ꯑꯗꯨꯒ ꯅꯣꯏ ꯃꯨꯛꯊ꯭ꯔꯨꯕꯤ ꯈꯪꯕ꯭ꯔꯣ ꯃꯨꯛꯊ꯭ꯔꯨ ꯕꯤ ꯅꯣꯏ ꯂꯣꯟꯗ ꯀꯩ ꯀꯧꯒꯦ ꯅꯪ ꯃꯨꯛꯊꯨꯔꯕꯤ ꯈꯪꯉꯝꯅꯤ ꯅꯣꯏ ꯂꯣꯟꯗ ꯀꯩ ꯀꯧꯒꯦ ꯇꯪꯌꯦꯡ ꯀꯦ ꯅꯪ ꯀꯩ ꯖꯥꯇꯤꯅꯣ
ꯔꯣꯡꯃꯩ
ꯎꯝ
ꯈꯪꯕ꯭ꯔꯣ
ꯈꯪꯉꯦ
ꯑ ꯀꯅꯤ ꯃꯊꯨꯕꯤꯗꯣ ꯍꯥꯎꯕꯅꯤꯅꯦ ꯁꯥ ꯈꯨꯗꯤꯡꯃꯗꯤ ꯄꯛꯆꯩꯀꯣ ꯑꯗꯨꯗꯣ
ꯑꯣꯛꯁꯥ ꯉꯥꯅꯨ ꯃꯥꯒꯤ ꯄꯥꯛꯆꯕ ꯁꯟ
ꯀꯃꯥꯏꯅ ꯊꯣꯡꯕ꯭ꯔꯥ ꯑꯣꯛ ꯆꯥꯕ꯭ꯔꯥ ꯅꯥ
ꯆꯥꯏꯌꯦ ꯑꯁ ꯑꯩꯈꯣꯏꯗꯤ ꯑꯣꯀꯤ ꯐꯦꯕ꯭ꯔꯥꯏꯠꯅꯦ ꯑꯣ ꯄꯝꯖꯕꯤ
ꯉꯅꯨꯗ ꯃꯍꯤ ꯍꯥꯞꯕ꯭ꯔ ꯅꯣꯏ
ꯍꯥꯞꯄꯁꯨ ꯌꯥ ꯍꯥꯞꯄ ꯍꯥꯏꯁꯨꯅꯦ ꯑꯗꯨ ꯃꯥꯏ ꯃꯍꯤ ꯃꯁꯥꯗꯩ ꯊꯣꯛꯂꯛꯄꯗꯣ ꯊꯥꯎꯒ ꯉꯧꯃꯤꯟꯅꯔꯦ ꯂꯣꯏꯔꯦꯗꯅ ꯑꯗꯨꯒꯅꯦ ꯑꯗꯨꯗꯣ ꯂꯣꯏꯔꯀꯥꯟꯗ ꯃꯍꯤ ꯈꯔ ꯍꯥꯞꯄꯒ ꯑꯃꯨꯛꯀ ꯃꯔꯣꯏ ꯀꯩꯀꯥ ꯃꯌꯥꯝ ꯍꯥꯞꯄꯦꯗꯅ ꯁꯥ ꯃꯔꯣꯏ ꯃꯨꯛꯊ꯭ꯔꯨꯕꯤ ꯍꯥꯞ ꯄꯦꯗꯅ ꯑꯗꯨꯒ ꯃꯍꯤꯗꯣ ꯀꯪꯁꯤꯟꯍꯜꯂꯒꯅꯦ ꯑꯃꯨꯛꯀ ꯉꯁꯥꯏꯒꯤ ꯊꯥꯎꯗꯣ ꯈꯇꯪ ꯍꯥ ꯑꯣꯏꯍꯜꯍꯧꯕꯗꯣ ꯑꯗꯨ ꯊꯥꯎꯗꯨꯅꯤꯗ ꯑꯗꯨꯝ ꯆꯥꯏꯗꫭ ꯊꯥꯎꯗꯣ ꯇꯣꯠꯂꯒ ꯆꯥꯕ꯭ꯔ ꯑꯁ ꯍꯥꯎꯈ꯭ꯔ ꯖꯥꯠꯅꯤ
ꯑꯩ ꯊꯥꯎꯗꯤ ꯌꯥꯝ ꯆꯥꯅꯤꯡꯗꯦꯗ
ꯑꯩꯗꯤ ꯆꯥꯅꯤꯡꯉꯤ ꯑꯣꯛꯁꯨ ꯑꯩꯈꯣꯏꯗꯤ ꯑꯣꯛꯁꯨ ꯌꯥꯝ ꯆꯥꯏ
ꯑꯣ ꯑꯣꯛꯁꯨ ꯊꯥꯎ ꯉꯧꯕ꯭ꯔꯣ
ꯉꯧꯗꯦ ꯑꯩꯈꯣꯏꯗꯤ
ꯑꯩꯈꯣꯏ ꯁꯨ ꯉꯧꯗꯦꯕ ꯃꯤ ꯑꯇꯩꯅ ꯑꯣꯛ ꯊꯪꯉꯕꯨꯗꯤ ꯍꯦꯟꯅ ꯍꯥꯎꯔꯦ ꯍꯥꯏꯅꯦ ꯀꯃꯥꯏꯅ ꯊꯣꯡꯏꯅꯣ ꯀꯗꯥꯏꯗꯒꯤ ꯍꯥꯎꯔꯣꯏꯕ ꯅꯣꯏ ꯆꯥꯛ ꯊꯣꯡꯕꯗꯤ ꯍꯩꯌꯦꯗ ꯃꯅꯤꯄꯨꯔꯗ ꯑꯩ ꯇꯦꯁ ꯇꯧꯈ꯭ꯔꯕꯅꯦꯕ
ꯅꯪ ꯑ ꯀꯩꯅ ꯏꯆꯥ ꯆꯥꯅꯤꯡꯒꯦ ꯃꯩꯇꯩ ꯌꯦꯟꯖꯥꯡꯗ
ꯃꯩꯇꯩ ꯏꯟꯁꯥꯡꯗ ꯌꯥꯝ ꯍꯥꯎꯔꯤꯁꯤ ꯀꯩꯅꯣ ꯁꯒꯦꯝ ꯊꯣꯡꯕꯗꫭ
ꯎꯝ ꯆꯒꯦꯝꯄꯣꯝꯕ ꯍꯥꯏꯒꯗꯕ ꯎꯝ ꯎꯝ
ꯑꯗꯨꯒ ꯍꯧꯖꯤꯛ ꯍꯥꯏꯕꯗꯣ ꯉꯥꯅꯨ ꯊꯣꯡꯕꯗꯣ ꯑꯗꯨꯒ ꯁꯒꯦꯝ ꯄꯣꯝꯕ ꯑꯗꯨꯅꯤꯅꯤ ꯉꯥ ꯉꯥꯗꯣ ꯅꯣꯏ ꯊꯣꯡꯕꯗꯤ ꯈꯔ ꯋꯥꯂꯤꯗ ꯍꯥꯎꯕꯨꯗꯤ ꯍꯥꯥꯎꯏ ꯀꯩꯅꫭ ꯄꯤꯁ
ꯍꯥꯏꯔꯒ ꯑꯩꯈꯣꯏꯅ ꯊꯣꯡꯕ
ꯍꯥꯎꯋꯦ ꯑꯗꯨꯕꯨ ꯄꯤꯁꯇꯣ ꯄꯨꯔꯥ ꯅꯦꯛꯈꯥꯏꯕꯗꯣ
ꯑꯗꯨ ꯃꯥꯏ ꯅꯠꯇꯦ ꯑꯩꯗꯤ ꯑꯗꯨꯒꯨꯝꯕ
ꯎꯝ ꯑꯗꯨꯗꯣ ꯑꯩ ꯍꯥ ꯄꯥꯝꯗꯕ ꯃꯍꯥꯎꯗꯤ ꯌꯥꯝ ꯐꯖꯅ ꯂꯩꯅ ꯑꯗꯨ ꯄꯤꯁꯇꯨ ꯅꯦꯞꯈꯥꯏꯕꯗꯨ ꯄꯥꯝꯗꯦꯕ ꯑꯩꯈꯣꯏꯅꯗꯤ ꯄꯤꯁ ꯆꯥꯎꯅꯀꯣ ꯑꯗꯨꯝ ꯀꯛꯂꯒ ꯊꯣꯡꯕ ꯑꯗꯨꯃꯥꯏꯅ ꯆꯥꯗ꯭ꯔꯣ
ꯆꯥꯏ ꯈꯣꯏꯗꯤ ꯊꯥꯎꯗ ꯉꯧ ꯊꯥꯎꯗ ꯇꯥꯎꯔꯒ ꯑꯃꯨꯛꯀ ꯊꯣꯡ
ꯎꯝ
ꯉꯥ ꯗꯤ ꯇꯥꯎꯕꯗꯨ ꯍꯥꯎꯁꯨ ꯍꯥꯎꯗꯦꯗ ꯑꯩꯗꯤ ꯐꯖꯅ ꯊꯣꯡꯕꯗꯨ ꯃꯇꯨꯡ ꯀꯛꯂꯒꯀꯣ ꯑꯗꯨꯅ ꯍꯥꯎꯋꯤꯗ
ꯏꯔꯣꯝꯕꯗꯤ ꯆꯥꯅꯤꯡꯗ꯭ꯔꯣ
ꯑꯁ ꯑꯗꯨꯁꯨꯅꯦ ꯄꯥꯝꯃꯤꯗ ꯏꯔꯣꯟꯝꯕꯗ ꯏꯔꯣꯝꯕꯒ ꯆꯒꯦꯝ ꯄꯣꯝꯕ ꯁꯀꯔꯤꯗꯤ ꯑꯗꯨꯝ ꯆꯥꯏ ꯐꯥꯏ ꯅꯣꯡ ꯐꯥꯗꯕꯒꯨꯝꯕ ꯆꯒꯦꯝ ꯄꯣꯝꯕ ꯍꯥꯏꯕꯗ ꯅꯣꯏ ꯑꯗꯨꯗꯤ ꯐꯥꯔꯁ ꯐꯖ ꯅ ꯊꯣꯡ
ꯑꯣꯀ ꯇꯧꯁꯨꯥꯎ ꯌꯦꯟꯒꯁꯨ ꯍꯦ
ꯍ
ꯅꯪꯗꯤ ꯀꯔꯝꯕ ꯈ꯭ꯋꯥꯏꯗꯒꯤ ꯊꯣꯡꯕ ꯍꯩꯕꯅꯣꯣ
ꯑꯩꯗꯤ ꯏꯔꯣꯝꯕꯁꯨ ꯁꯧꯒ꯭ꯔꯤ ꯊꯣꯡꯕꯁꯨ ꯌꯦꯟ ꯊꯣꯡꯕꯁꯨ ꯑꯣꯛ ꯊꯣꯡ ꯑꯩ ꯂꯣꯏ ꯍꯥꯏ ꯎ
ꯍꯩꯒꯅꯤ ꯈꯪꯉꯤ ꯅꯣꯏ ꯅꯨꯄꯤꯁꯤꯡ ꯆꯥꯛ ꯊꯣꯡꯕ ꯌꯥꯝ ꯍꯩꯌꯦꯩꯅ
ꯎꯝ
ꯁꯤꯃ ꯎꯝ ꯍꯥꯏꯌꯦ ꯍꯥꯏꯕꯁꯤꯀꯣ ꯃꯤ ꯍꯥꯎꯅꯕꯗꯣ ꯁꯦꯝꯕ ꯍꯩꯕꯗꯣ ꯑꯗꯨꯅꯦꯕ
ꯑꯥꯎ ꯑꯥꯎ ꯑꯥꯎ
ꯑꯗꯨ ꯅꯠꯇ꯭ꯔꯒ ꯆꯥꯛ ꯊꯣꯡꯕ ꯍꯩ ꯍꯥꯏꯕꯗ
ꯎꯝ
ꯂꯥꯏꯔꯤꯛ ꯀꯟꯅ ꯄꯥꯕ꯭ꯔꯣ ꯍꯟꯗꯛꯇꯤ
ꯄꯥꯗꯦꯗ ꯂꯔꯤꯛꯀ ꯄꯥꯗꯦ ꯄꯩꯁꯥ ꯂꯩꯇꯕꯩ ꯄꯩꯁꯥ ꯇꯥꯂꯤꯁꯤꯅꯤ
ꯄꯩꯁꯥꯁꯨ ꯇꯥꯟꯕ ꯂꯥꯏꯔꯤꯛꯁꯨ ꯇꯝꯕ ꯌꯥꯝ ꯐꯩ
ꯎꯝ
ꯎꯝ ꯗꯤ ꯀꯗ ꯀꯕ꯭ꯔꯣ
ꯀꯣꯂꯦꯖ ꯂꫭ ꯏꯝꯐꯥꯜꯗ
ꯏꯐꯥꯜ ꯀꯂꯦꯖꯗ
ꯎꯝ
ꯏꯝꯐꯥꯜ ꯀꯂꯁꯗꯗꯣ
ꯅꯠꯇꯤꯌꯦ
ꯀꯗꯥꯏꯗꯥ ꯍꯝ
ꯌꯥꯗꯦ
ꯍꯥꯏꯗꯣꯛꯄ ꯌꯥꯗꯦ
ꯅꯦ ꯈꯪꯕ ꯌꯥꯗꯦ ꯃꯤꯅ
ꯕꯣꯅꯤꯒꯤ ꯐꯤꯂꯝꯗ ꯅꯠꯇ꯭ꯔꯣ ꯍꯥꯏꯗꯣꯛꯄ ꯌꯥꯗꯦ ꯍꯥꯏꯕꯗ
ꯎꯝ
ꯈ꯭ꯋꯥꯏꯗꯒꯤ ꯃꯅꯤꯄꯨꯔ ꯃꯅꯤꯄꯨꯔꯗ ꯑꯦꯛꯇ꯭ꯔꯦꯁ ꯀꯅꯥ ꯑꯣꯏꯔꯤ ꯅꯪꯉꯣꯟꯗ
ꯁꯣꯃꯥ ꯄꯥꯝꯃꯦ ꯑꯩꯗꯤ
ꯁꫭꯝꯃ ꯄꯝꯗ‌ꯦ ꯑꯩꯗꯤ
ꯀꯅꯥ ꯄꯥꯝꯒꯦ
ꯕꯤꯖꯨ ꯕꯤꯖꯨꯒ ꯁꯨꯁꯃꯤꯇꯥꯗꫭ
ꯑꯩꯗꯤ ꯁꫭꯝꯃꯥ ꯄꯝꯃ‌ꯦ
ꯁꫭꯝꯃꯔꯥ ꯃꯥꯗꯤ ꯀꯔꯤ ꯍꯥꯏꯁꯤꯔꯥ ꯍꯧꯖꯤꯛ ꯍꯧꯖꯤꯛꯀꯤꯗꯣ ꯑꯗꯨꯝ ꯑꯞꯗꯦꯠ ꯆꯠꯄꯗꯣ ꯃꯥꯗꯤ ꯍꯥꯏꯕꯨꯗꯤ ꯍꯥꯏꯌꯦꯗ ꯌꯥꯝꯅ ꯐ꯭ꯔꯤ ꯑꯦꯟ ꯐ꯭ꯔꯦꯡꯁꯨ ꯑꯣꯏꯕ ꯃꯥꯜꯂꯦ ꯁꯣꯃꯥꯗꯣ
ꯎꯝ
ꯃꯗꯣ ꯌꯨꯝ ꯄꯥꯟꯗ꯭ꯔꯤꯀꯣ
ꯄꯥꯟꯗ꯭ꯔꯤꯌꯦ ꯅꯪꯒꯤ ꯑꯣꯏꯅ ꯂꯧꯁꯤꯜꯂꯣꯗꯅ
ꯀꯔꯤꯁꯨ ꯀꯥꯏꯕ ꯂꯩꯇꯦꯅꯦ
ꯃꯥꯅꯦ ꯁꯣꯃꯥꯕꯨ ꯂꯧ ꯍꯥꯏꯕꯗ ꯌꯥꯔꯛꯑꯣꯏꯗꯕꯁꯤ ꯀꯅꯥꯅꯣ
ꯎꯝ ꯃꯥꯗꯤ ꯄꯥꯅꯤꯡꯗꯕ ꯃꯥꯜꯂꯤꯅꯦ ꯑꯗꯨꯝ ꯅꯩꯈꯥꯏꯒꯦ ꯇꯧꯕ ꯃꯥꯜꯂꯤꯅꯦ
ꯃꯥꯅꯦ
ꯑꯗꯨꯅ ꯐꯥꯔꯦꯗ ꯑꯗꯨꯗꯤ ꯍꯧꯖꯤꯛ ꯑꯦꯛꯇ꯭ꯔꯦꯁꯁꯦ ꯀꯅꯥ ꯌꯨꯝ ꯄꯥꯟꯗꯕ ꯂꯩꯌꯦ
ꯃꯌꯥꯝ ꯄꯥꯟꯗ꯭ꯔꯤ ꯀꯩꯅꯣ
ꯁꯣꯃꯥꯒ ꯈꯔ ꯑꯐꯥꯎꯕꯗ ꯁꯣꯃꯥꯈꯛꯇ ꯑꯣꯏꯔꯝꯅꯤꯗ ꯍꯧꯖꯤꯛꯇꯤ
ꯀꯦ ꯁꯤꯗ ꯑꯗꯨꯝ ꯁꯥꯟꯅꯧ ꯀꯩꯅꯣ ꯁꯤꯗ ꯑꯗꯨꯝ ꯁꯥꯅꯧ
ꯄꯨꯡ ꯀꯌꯥꯕꯧ ꯂꯥꯏꯔꯤꯛ ꯄꯥꯕ꯭ꯔꯣ ꯅꯣꯏꯗꯤ
ꯄꯥꯗꯦꯗ ꯂꯥꯏꯔꯤꯛ ꯄꯥꯗꯦ ꯍꯥꯏꯔꯒ ꯉꯥꯏꯈꯣꯀꯣ ꯑꯩ ꯑꯃꯨꯛ ꯇꯧꯔꯛꯀꯦ
ꯎꯝ